ꯇꯕ꯭ꯔ
ꯀꯗꯧꯔꯤꯕꯅꯣ ꯇꯥꯕ꯭ꯔꯣ
ꯇꯨꯝꯃꯦ ꯇꯨꯝꯃꯤ ꯐꯃꯨꯡꯗ
ꯇꯨꯝ꯭ꯔꯣꯒꯂꯥꯏꯌꯦ
ꯍꯣꯏ ꯑꯁ ꯏꯂꯦꯛꯇ꯭ꯔꯤꯛꯁꯨ ꯂꯥꯛꯇꯦ ꯁꯥꯕꯅ ꯂꯥꯏꯔꯦ ꯍꯧꯖꯤꯛ
ꯑꯥ ꯑꯩꯈꯣꯏ ꯑꯩꯈꯣꯏꯔꯣꯝꯗꯤ ꯃꯥꯏ ꯂꯥꯛꯏꯅꯦ ꯅꯣꯏꯔꯣꯝꯗ ꯂꯥꯛ ꯏ
ꯍꯣꯏ ꯅꯠꯇꯕ
ꯑꯗꯨꯗꯤ ꯌꯥꯝ ꯁꯥꯔꯝꯃꯅꯤꯅꯦ ꯂꯥꯛꯄ ꯃꯥꯏ ꯂꯥꯛꯄꯗꯗꯤ
ꯎꯝ
ꯍꯥ ꯉꯁꯤ ꯀꯩꯅꯣꯒꯤ ꯈꯥꯃꯦꯟ ꯑꯁꯥꯡꯕꯗꯣ ꯆꯥꯏ
ꯎꯝ ꯑꯍꯥꯎ ꯑꯍꯥꯎ ꯑꯍꯥꯎꯕ ꯈꯠꯇꯅꯤꯅꯦ ꯅꯪ ꯆꯥꯔꯤꯁꯦ
ꯑ ꯑꯁ ꯈꯪꯗ꯭ꯔꯦ ꯉꯔꯥꯡ ꯑꯩꯅ ꯊꯣꯡꯕꯀꯣ ꯈꯥꯃꯦꯟ ꯑꯁꯡꯗꯣ ꯑꯗꯨ ꯃꯔꯣꯛ ꯈꯔ ꯌꯥꯝꯅ ꯍꯥꯞꯆꯤꯜꯂꯨꯕ ꯑꯗꯨꯒꯤ ꯄꯨꯛ ꯅꯥꯕꯀꯣ ꯑꯩ ꯌꯥꯗ꯭ꯔꯦꯅꯦ ꯗꯤꯁꯇ꯭ꯔꯤꯛ ꯀꯟꯕ ꯃꯇꯝꯗ ꯑꯩꯅ ꯃꯣꯔꯣꯛ ꯈꯔ ꯌꯥꯝꯅ ꯍꯥꯞꯆꯤꯜꯂꯨꯕ ꯑꯗꯨꯒꯤꯗꯤ ꯉꯔꯥꯡ ꯉꯔꯥꯡ ꯑꯍꯤꯡ ꯇꯨꯝꯕ ꯌꯥꯗ꯭ꯔꯦꯅꯦ ꯄꯨꯛ ꯅꯥꯕꯅꯀꯣ
ꯎꯝ ꯄꯨꯛ ꯅꯥꯕꯁꯤꯡꯗꯤ ꯈꯔ ꯁꯥꯕ ꯆꯥꯔꯗꯤꯀꯣ ꯔ ꯁꯟꯗ ꯈꯖꯅ ꯈꯪ ꯍꯣꯏ ꯃꯨꯔꯣꯛ ꯇꯥꯕꯁꯦ ꯍꯛꯆꯥꯡꯒꯤꯗꯤ ꯊꯥꯕ ꯃꯥꯟꯗꯦꯗ
ꯌꯥ꯭ꯗꯔꯦ ꯑꯁ ꯎꯝ
ꯑꯗꯨꯅ ꯑꯩꯈꯣꯏꯒꯤ ꯍꯛꯆꯥꯡꯗꯗꯤ ꯐꯥꯏ ꯍꯥꯏ
ꯁꯇꯔꯤꯛꯁꯨ ꯀꯟꯕꯅꯤꯅꯀꯣ ꯊꯥꯎꯒꯨꯝꯕ ꯆꯥꯅꯤ ꯆꯥꯕ ꯌꯥꯗꯦꯕ ꯔꯣꯛ ꯁꯥꯕ ꯑ ꯁꯥꯒꯨꯝꯕꯀꯣ ꯑꯗꯨꯝ ꯉꯥꯗꯤ ꯌꯥꯏ ꯍꯥꯏ ꯉꯗꯤ ꯉꯥꯗꯤ ꯆꯥꯕ ꯌꯥꯏ ꯑꯗꯨ ꯀꯩꯅꯣ ꯁꯥꯒꯨꯝꯕ
ꯇꯨꯔꯦꯟ ꯉꯥ ꯂꯩꯔꯨ ꯂꯩꯔꯨꯗꯣ
ꯑꯥ
ꯂꯩꯔꯨꯔꯣ
ꯑꯝꯇ ꯆꯥꯅꯤꯡꯗ꯭ꯔꯦꯅꯦ ꯑꯗꯨꯒꯤ ꯁꯥꯒꯤꯁꯤꯀꯣ ꯆꯝꯊꯣꯡꯒꯨꯝꯝꯅꯒ ꯍꯋꯥꯏꯒꯨꯝꯕ ꯑꯩꯗꯤ ꯏꯁꯀ꯭ꯋꯥꯁꯀꯨꯝꯕ ꯆꯝꯊꯣꯡꯗꯣ ꯑꯗꯨꯝ ꯆꯥꯅꯤꯡꯉꯦꯕ ꯁꯧꯒ꯭ꯔꯤꯒꯨꯝꯕꯀꯣ ꯁꯧꯒ꯭ꯔꯤ ꯃꯅꯥ ꯂꯩꯍꯧꯕꯅꯤ ꯑꯗꯒꯤ ꯑꯩꯒꯤ ꯑꯩꯒꯤ ꯔꯨꯝꯗ ꯌꯦꯟ ꯆꯥꯁꯦꯅ ꯈꯟꯕ ꯎꯝ
ꯆꯝꯊꯣꯡꯁꯨ ꯍꯥꯎꯕꯅꯦ ꯑꯩꯈꯣꯏꯒꯤ ꯂꯣꯀꯦꯜꯒꯤꯗꯣ ꯉꯥ ꯂꯣꯀꯦꯜꯒꯤꯗꯣ ꯆꯝꯊꯣꯡ ꯃꯔꯨ ꯍꯋꯥꯏ ꯃꯔꯨ ꯑꯃ ꯌꯣꯟꯕ ꯂꯩꯕꯗꯣ ꯃꯪꯒꯟꯒꯤ ꯑꯗꯨꯝ ꯃꯔꯨꯞ
ꯎꯝ
ꯍꯥꯎꯕꯅꯦ ꯑꯗꯨꯁꯨ
ꯑꯗꯨꯁꯨ ꯍꯥꯎꯋꯦ ꯍꯥꯎꯋꯦ ꯅꯣꯏꯗꯤ ꯀꯩꯀꯩ ꯊꯕꯛ ꯇꯧꯕ꯭ꯔꯣ ꯍꯟꯗꯛꯇꯤ ꯑꯗꯨꯝ ꯂꯩꯕ꯭ꯔꯣ
ꯑꯗꯨꯝ ꯂꯩꯌꯦꯗ ꯊꯕꯛꯁꯨ ꯇꯔꯤ ꯌꯦꯉꯦ ꯇꯨꯝꯃꯦ ꯃꯦꯔꯤ ꯌꯦꯉꯦ ꯇꯨꯝ ꯃꯦꯃꯦ
ꯑ ꯍꯥꯏꯗꯤ ꯕꯣꯜꯁꯨ ꯃꯇꯝ ꯆꯥꯅ ꯄꯤꯔꯛꯇꯕꯅꯤꯅ ꯑꯩꯈꯣꯏ ꯑꯩꯈꯣꯏꯒꯤꯗꯤ ꯀꯣ ꯑꯩꯈꯣꯏꯒꯤ ꯀꯩꯅꯣꯒꯤ ꯇꯝꯗ ꯑꯗꯨ ꯃꯣꯏꯅ ꯃꯣꯏꯅ ꯃꯣꯏꯅ ꯃꯃꯝ ꯉꯥꯟꯕ ꯃꯇꯝꯗ ꯑꯩꯈꯣꯏꯗꯒꯤ ꯃꯝꯕ ꯀꯣ
ꯑꯥꯝ
ꯑꯁ ꯑꯌꯨꯛꯀꯤꯗꯣ ꯄꯨꯡ ꯑꯍꯨꯝ ꯃꯈꯥꯏꯒꯤꯗꯣ ꯑꯗꯨꯝ ꯌꯦꯡꯉꯦ ꯑꯗꯨꯒ ꯌꯦꯡꯉꯦꯅꯒ ꯇꯨꯝ ꯑꯃꯨꯛꯀ ꯇꯨꯝꯗ꯭ꯔꯦꯕ ꯀꯣꯛ ꯈꯤꯇꯪ ꯇꯨꯝꯊꯣꯛꯄ ꯃꯇꯝꯗ ꯑꯦꯁ ꯍꯧꯈꯠꯄ ꯃꯇꯝꯗ ꯀꯣꯛꯁꯤ ꯆꯤꯛꯏꯕꯒꯨꯝ
ꯍꯣꯔꯦꯟ ꯍꯣꯔꯦꯟ ꯌꯦꯡꯉꯣ ꯍꯥꯏꯔꯣ
ꯑꯁ ꯍꯣꯔꯦꯟ ꯈꯪꯗ꯭ꯔꯦ ꯑꯗꯨꯒꯤ ꯇꯨꯝꯃꯀꯥꯟꯗ ꯇꯨꯝꯅꯤꯡꯂꯗꯤ ꯇꯨꯝꯊꯣꯛꯀꯅꯤ ꯉꯟꯅ ꯇꯨꯝꯂꯒ ꯕꯣꯔꯣ ꯃꯈꯥꯏꯗꯅꯤꯀꯣ
ꯎꯝ ꯏꯌꯥꯝꯝꯕꯒ ꯑ ꯏꯃꯥꯟꯅꯕ ꯑꯃꯒ ꯌꯦꯡꯉꯗꯤ ꯅꯪꯁꯨ ꯇꯨꯝꯕ ꯉꯝꯃꯣꯏꯗ
ꯎꯝ ꯈꯪꯗ꯭ꯔꯦ
ꯁꯤꯗ ꯁꯤꯗ ꯂꯥꯛꯑꯒ ꯇꯨꯝꯕ ꯌꯦꯉꯗꯤ ꯅꯪ ꯇꯨꯝꯕ ꯉꯝꯃꯣꯏ
ꯎꯝ ꯑꯩꯗꯤ ꯍꯧꯖꯤꯛ ꯀꯩꯅꯣꯒꯤ ꯗꯨꯀꯥꯟꯗ ꯆꯠꯄꯀꯣ ꯄꯣꯠ ꯆꯩ ꯂꯧꯅꯤꯡꯉꯥꯏ ꯀꯣꯏꯊꯣꯛꯂꯒ ꯂꯩꯕꯅꯦ ꯑꯥ ꯍꯧꯖꯤꯛ ꯀꯣꯏꯊꯣꯛꯂꯒ ꯂꯩꯌꯦꯅꯦ ꯕꯖꯥꯔꯗꯅꯤꯅꯦ
ꯑꯣ ꯑꯣ
ꯅꯪ ꯅꯪꯗꯤ ꯃꯄꯥꯟ ꯊꯣꯛꯇꯕ꯭ꯔꯣ ꯉꯁꯤ ꯑꯗꯨꯝ ꯔꯨꯝꯗ ꯂꯩꯕ꯭ꯔꯣ
ꯉꯁꯥꯏ ꯊꯣꯛꯢ ꯉꯁꯥꯏ ꯊꯣꯛꯑꯒ ꯍꯜꯂꯛꯑꯦ ꯅꯨꯡꯁꯥ ꯀꯟꯕꯅꯤꯅ
ꯑꯩꯁ ꯍꯧꯖꯤꯛ ꯅꯨꯡꯁꯥꯁꯦ ꯐꯖꯟꯅ ꯁꯥꯢꯍꯦ
ꯑꯝ
ꯍꯨꯃꯥꯡ ꯉꯥꯛꯇ ꯊꯣꯔꯒ ꯆꯠꯄꯅꯤ ꯅꯨꯡꯁꯥ ꯀꯟꯕꯒꯤꯀꯣ
ꯎꯝ
ꯎꯄꯥꯢ ꯂꯩꯇ꯭ꯔꯦꯅꯦ
ꯑꯁ
ꯊꯕꯛ ꯑꯔꯨꯕ ꯂꯩꯕꯅꯤꯅ ꯆꯠꯊꯣꯛꯄꯅꯤꯕ
ꯑꯣ ꯅꯪꯗꯤ ꯊꯕꯛ ꯑꯆꯧ ꯑꯆꯧꯕ ꯇꯧꯕꯅꯤꯅꯀꯣ
ꯃꯥꯅꯦ ꯃꯥꯅꯦ
ꯆꯥꯅꯤꯡꯗꯦ ꯍꯥꯏꯔꯁꯨ ꯑꯗꯨꯝ ꯊꯕꯛꯅ ꯀꯥꯎꯕꯒꯤ
ꯎꯝ ꯑꯗꯨꯝ ꯆꯠꯇꯕ ꯆꯠ ꯆꯠ ꯆꯠꯇꯕꯅꯁꯨ ꯐꯥꯗꯕꯀꯣ
ꯎꯝ
ꯆꯠꯇ꯭ꯔꯗꯤ ꯑꯃꯨꯛꯀ ꯀꯩꯅꯣ ꯇꯧꯒꯅꯤ ꯕꯦꯔꯥ ꯀꯥꯔꯛꯀꯅꯤ ꯑꯗꯨꯒꯤ ꯆꯠꯇ꯭ꯔꯗꯤ ꯌꯥꯗ꯭ꯔꯦꯅ ꯑꯃꯨꯛꯀ ꯅꯝꯐꯨꯗ ꯑꯗꯨꯝ ꯆꯠꯂꯕ
ꯅꯪꯗꯤ ꯀꯔꯤ ꯃꯊꯦꯜ ꯆꯥꯕ꯭ꯔꯣ ꯉꯁꯤꯗꯤ
ꯑꯩ ꯗꯥꯜ ꯆꯥꯢꯗ ꯉꯁꯤ
ꯑꯣ ꯗꯥꯜꯁꯨ ꯍꯥꯎꯕꯅꯤꯍꯦ ꯎꯝ ꯍꯛꯆꯥꯡꯗ ꯎꯝ ꯍꯛꯆꯥꯡꯗꯗꯤ ꯈ꯭ꯋꯥꯏꯗꯤꯒꯤ ꯗꯥꯜꯅ ꯐꯥꯏꯗ
ꯎꯝ
ꯅꯣꯏꯒꯤ ꯇꯨꯝꯕꯁꯨ ꯐꯩ ꯑꯗꯨꯒ ꯏ ꯑꯅꯧ ꯑꯅꯧꯕꯁꯨ ꯀꯣ ꯑꯩꯈꯣꯏꯒꯤ ꯍꯛꯆꯥꯡꯗ ꯂꯥꯛꯏꯕ ꯑꯩꯁꯨ ꯍꯣꯔꯦꯟ ꯀꯩꯅꯣꯒꯤ ꯗꯥꯜ ꯆꯥꯒꯦ ꯗꯥꯜ ꯁꯀ꯭ꯋꯥꯁ ꯆꯝꯊꯣꯡ ꯆꯥꯒꯦ
ꯎꯝ ꯑꯃꯦꯠꯄ ꯑꯃ ꯁꯤ ꯀꯣ
ꯑꯃꯦꯠꯄ ꯑꯣꯏꯔꯗꯤ ꯀꯩꯅꯣꯒꯤ ꯍꯪꯒꯥꯝꯒꯤ ꯃꯍꯤꯗꯣ ꯁꯦꯝꯒꯗꯕꯅꯦ ꯑꯗꯣ
ꯑꯁ ꯑꯗꯨꯗꯤ ꯄꯨꯛꯀꯤꯗ ꯄꯨꯛꯀꯤꯖꯤ ꯕꯦꯔꯥ ꯌꯥꯝ ꯂꯩꯕꯅꯤꯀꯣ ꯑꯗꯨꯗꯣ ꯑꯈꯣꯏꯅꯗꯤ ꯍꯥꯎꯅ ꯍꯥꯎꯅꯗꯤ ꯆꯥꯏ ꯑꯗꯣ ꯄ꯭ꯔꯣꯕ꯭ꯂꯦꯝꯗꯤ ꯆꯥꯎꯕꯅꯦ ꯃꯥꯗꯣ
ꯑꯩꯗꯤ ꯀꯩꯅꯣꯒꯤ ꯍꯟꯗꯛꯇꯤ ꯆꯥꯗꯕꯅꯦ ꯏꯅꯥꯎ ꯅꯨꯄꯥ ꯃꯊꯟꯇꯅꯦ ꯆꯥꯕꯗꯣ ꯃꯗꯤ ꯎ ꯑꯃꯦꯠꯄꯁꯨ ꯆꯥꯅꯤꯡꯗ꯭ꯔꯦ ꯃꯔꯣꯔꯣꯛ ꯁꯥꯕꯁꯨ ꯈꯤꯇꯪ ꯁꯥꯔꯁꯨ ꯆꯥꯅꯤꯡꯗ꯭ꯔꯦꯅꯦ ꯉꯁꯥꯡ ꯑꯩꯅ ꯑꯦ ꯉꯔꯥꯡ ꯑꯩꯅ ꯈꯥꯃꯦꯟ ꯑꯁꯥꯡꯕꯗꯣ
ꯑꯥ
ꯑꯩꯅ ꯊꯧꯍꯣꯡꯕ ꯑꯗꯨꯒꯤ ꯑꯩꯗꯤ ꯃꯣꯔꯣꯛꯇꯣ ꯀꯩꯅꯣꯒꯤ ꯃꯇꯨꯡꯨꯝ ꯄꯤꯛꯄꯅꯤ ꯑꯗꯨ ꯄꯤꯛꯄꯗꯨꯣ ꯑꯍꯨꯝꯒꯤ ꯈꯥꯏꯔꯒ ꯃꯃ ꯃꯅꯤꯡꯒꯤꯗꯤ ꯀꯩꯅꯣ ꯀꯩꯅꯣꯒꯤ ꯃꯥꯒꯤ ꯃꯅꯤꯡꯒꯤꯗꯣ ꯑꯗꯨꯕꯨ ꯑꯃ ꯂꯩꯗꯅ ꯊꯧꯔꯤ ꯂꯥꯏꯕ ꯖꯒꯥꯋꯥꯏꯗ ꯑꯩꯅ ꯍꯥꯞ ꯁꯤꯜꯂꯒ ꯌꯥꯝ ꯄꯤꯛꯄꯅꯤꯅꯦ ꯑꯩꯈꯣꯏ ꯈꯨꯖꯤꯟ ꯈꯨꯖꯤꯟ ꯑꯆꯥꯎꯕ ꯁꯥꯏꯖꯇꯒꯨꯝꯕꯗꯅꯦ ꯑꯣ ꯍꯥꯞꯄꯠꯇꯣ ꯑꯁ ꯌꯥꯝ ꯁꯥꯕꯒꯤꯅ ꯑꯩꯗꯤ
ꯑ
ꯅꯪ ꯃꯄꯥꯗꯤ ꯑꯩ ꯁꯥꯗꯦ ꯎꯝ ꯏꯅꯥꯎꯅ ꯅꯨꯄꯥꯗꯤ ꯁꯥꯗꯤ ꯑꯗꯨꯝ ꯆꯞ ꯆꯥꯦ ꯍꯥꯏꯕ ꯑꯩꯒꯤꯗꯤ ꯁꯥꯕ
ꯑ ꯍ
ꯑꯩ ꯍꯣꯔꯦꯟ ꯑ ꯅꯪ ꯑꯃꯦꯠꯄ ꯆꯥꯔꯗꯤ ꯍꯥꯞꯅꯤꯡꯉꯥꯏ ꯑꯃ ꯄꯣꯠ ꯑꯃ ꯄꯤꯒꯦ ꯑꯍꯥꯎꯕꯗꯣ ꯑꯩꯈꯣꯏ ꯂꯣꯀꯦꯜꯒꯤ ꯀꯔ ꯅꯨꯡꯁꯤꯠ ꯃꯅꯥ ꯅꯠꯇꯕ
ꯎꯝ
ꯎꯝ ꯂꯩꯕꯗꯨꯗꯣ
ꯑꯥ ꯑꯥ ꯑꯥ ꯈꯪꯉꯦ
ꯑꯩ ꯄꯤꯒꯦ
ꯑꯗꯨꯒꯃꯗꯤ ꯀꯩꯅꯣꯒꯤꯗ ꯁꯧꯒ꯭ꯔꯤꯒꯤꯀꯣ ꯑꯩꯁꯨ ꯈꯪꯉꯤ ꯁꯧꯒꯔꯤꯒꯤ ꯃꯔꯨ ꯑꯅꯦꯠꯇꯨꯗꯣ ꯑꯗꯨꯁꯨ ꯍꯧꯒꯅꯤ ꯑꯗꯨ ꯀꯩꯅꯣꯒꯤ ꯒꯥꯥꯔꯤꯗꯨꯁꯨꯔ ꯍꯧꯒꯅꯤ ꯑꯗꯣ ꯑꯗꯨꯗꯤ
ꯑꯗꯨ ꯑꯗꯨ ꯅꯨꯡꯁꯤꯠ ꯂꯩꯕꯁꯨ ꯑꯗꯨꯝ ꯅꯨꯡꯁꯤꯠꯇꯤ ꯑꯗꯨꯝ ꯀꯨꯝꯊꯥꯔꯛꯑꯦ ꯑꯗꯨ ꯑꯗꯨ ꯆꯥꯔꯗꯤ
ꯑꯣ
ꯑꯩꯗꯤ ꯑꯗꯨꯗꯤ ꯑꯩꯗꯤ ꯑꯩꯗꯤ ꯌꯥꯝ ꯄꯥꯝꯃꯦ ꯑꯗꯨ ꯁꯥꯕꯗꯣ
ꯑꯩꯁꯨ ꯃꯅꯝꯗꯣ ꯅꯨꯡꯁꯤꯕꯒꯤꯀꯣ
ꯎꯝ ꯃꯅꯝꯁꯨ ꯅꯨꯡꯁꯤꯌꯦ ꯎꯝ
ꯅꯨꯡꯁꯤꯕꯗꯣ ꯑ ꯆꯥꯕ ꯃꯇꯝ ꯆꯥꯕꯗꯤ ꯂꯥꯏꯑꯦ ꯗꯣ ꯃꯤꯅ ꯃꯤꯅ ꯃꯄꯥꯟꯗ ꯂꯩꯥꯔꯁꯨ ꯃꯤꯅ ꯄꯥꯏꯔꯒ ꯆꯠꯄꯗꯣ ꯃꯅꯝ ꯊꯣꯛꯄꯗꯣ ꯑꯗꯨ ꯐꯥꯎ ꯑꯗꯨ ꯐꯥꯎ ꯅꯨꯃꯤꯀꯣ
ꯎꯝ ꯃꯔꯝꯁꯦ ꯀꯩꯅꯣꯒꯤ ꯌꯥꯝ ꯅꯨꯡꯁꯤꯌꯦꯅꯦ ꯑꯗꯨꯗꯤ ꯍꯥꯎꯕꯒꯨꯝ ꯀꯣ ꯑꯗꯨꯝ ꯆꯥꯕꯁꯨ ꯍꯥꯎꯋꯦ ꯑꯩꯗꯤ ꯆꯥꯕ ꯀꯥꯟꯗꯁꯨ ꯀꯩꯅꯣꯒꯤ ꯃꯍꯥꯎ ꯑꯣ ꯀꯩꯅꯣꯒꯤ ꯊꯧꯔꯛꯑꯦꯕ ꯑꯩꯈꯣꯏꯒꯤ ꯆꯤꯟꯗꯀꯣ ꯎꯝ
ꯍ ꯍ ꯉꯁ ꯍꯥꯏꯗꯤ ꯑꯁ
ꯃꯥꯏꯗꯣ ꯑꯃꯨꯛꯀ ꯂꯥꯛꯔꯕ꯭ꯔꯥ
ꯂꯜꯗꯦ
ꯎꯝ
ꯅꯣꯏ ꯏꯝꯐꯝꯗꯨꯗꯤ ꯂꯥꯛꯑ ꯍꯥꯏꯕ ꯅꯠꯇ꯭ꯔꯣ
ꯑ ꯑꯩꯈꯣꯏ ꯃꯐꯝꯗꯨꯗꯤ ꯂꯥꯛꯑꯦ ꯑꯃ ꯅꯨꯡꯁꯤꯠꯀ ꯅꯨꯡꯁꯤꯠ ꯉꯥꯛ ꯂ ꯌꯦꯅꯦ ꯀ ꯐꯗꯗꯤ ꯍꯔ ꯈꯗ ꯅꯨꯡꯁꯤꯠꯠꯇꯒ ꯐꯖꯅ ꯁꯦꯠꯂꯒ ꯂꯩꯥꯛꯑ ꯑꯩꯈꯣꯏꯔꯣꯝꯗꯗꯤ ꯑꯗꯨꯝ ꯌꯥꯏꯗ
ꯅꯨꯡꯉꯥꯏꯔꯝꯅꯤꯗ ꯑꯩꯈꯣꯏꯗꯗꯤ ꯑꯁ ꯉꯁꯥꯏ ꯍꯥꯏꯗꯤ ꯏ ꯑꯥ ꯅꯣꯡ ꯐꯖꯅ ꯇꯥꯅꯤꯡꯉꯥꯏ ꯇꯧꯔꯒ ꯍꯧꯖꯤꯛꯇꯤ ꯌꯥꯝ ꯉꯥꯜꯂꯒꯅꯦ ꯂꯩꯔꯦꯅꯦ ꯅꯨꯡꯁꯥꯅ
ꯅꯪ ꯉꯁꯥꯏ ꯈꯤꯇꯪ ꯇꯥꯕꯗꯨꯔꯣ ꯎꯝ ꯍꯧꯖꯤꯛꯇꯤ ꯍꯧꯖꯤꯛꯇꯤ ꯉꯠꯄ ꯉꯥꯟꯗ ꯉꯥꯂꯤꯅꯦ ꯃꯉꯥꯟ ꯑꯣꯏꯔꯤꯅꯦ ꯍꯧꯖꯤꯛꯇꯤ
ꯑꯥ
ꯃꯉꯥꯟꯒꯤ ꯅꯨꯃꯤꯠꯅꯤꯅꯦ
ꯈꯪꯗꯦ ꯑꯁꯤ ꯋꯦꯗꯔꯁꯦ
ꯎꯝ
ꯀ
ꯁꯤꯒꯨꯝꯕ ꯋꯦꯗꯔꯗꯀꯣ ꯑꯩꯈꯣꯏꯅ ꯃꯄꯥꯟ ꯊꯣꯛꯔꯗꯤ ꯑꯩꯈꯣꯏꯅ ꯅꯥꯒꯅꯦꯕ ꯑꯩꯈꯣꯏ ꯍꯛꯆꯥꯡ ꯌꯥꯝ ꯁꯣꯛꯀꯅꯤ ꯏꯪ ꯑꯃꯨꯀꯛ ꯎꯝ ꯎꯝ ꯏꯁꯁꯨ ꯀꯒꯗꯕ ꯑ
ꯂꯣꯏ ꯃꯨꯠꯊꯔꯅꯤ
ꯎꯝ
ꯅꯣꯡꯆꯨ ꯑꯗꯨꯒ ꯅꯨꯡꯁꯥ ꯊꯣꯛꯄꯗꯣ ꯌꯥꯝ ꯀꯩꯅꯣꯒꯤ ꯇꯧꯋꯦꯕ ꯌꯥꯝ ꯁꯥꯏꯌꯦꯕꯀꯣ ꯁꯥꯒꯟꯕꯗꯤ ꯑꯩꯈꯣꯏꯒꯤ ꯀꯩꯅꯣꯒꯤꯁꯨ ꯑꯩꯈꯣꯏꯒꯤ ꯃꯥꯏꯗꯨꯁꯨ ꯂꯣꯏꯅꯃꯛ ꯀꯩꯅꯣ ꯇꯧ ꯊꯣꯛꯂꯛꯀꯅꯤꯕ ꯋꯥꯎꯔꯒ ꯋꯥꯎꯔꯒ ꯊꯂꯛꯀꯅꯤ ꯑꯩꯈꯣꯏꯒꯤ ꯃꯥꯏꯗꯣ
ꯑꯣ
ꯑꯗꯨ ꯅꯣꯏꯗꯤ ꯀꯔꯤ ꯀꯔꯤ ꯊꯕꯛ ꯇꯧꯔꯒ ꯂꯩꯕ꯭ꯔꯣ
ꯑꯩ ꯑꯩ ꯑꯩ ꯑꯗꯨꯝ ꯂꯥꯏꯔꯤꯛ ꯄꯥꯔꯒ ꯂꯩꯕꯩꯗ ꯍꯧꯖꯤ ꯀꯥꯏ
ꯑꯣ ꯑꯣ ꯄꯁꯦ ꯀꯩꯅꯣꯒꯤ ꯃꯦꯇꯛ ꯄꯥꯔꯒ ꯀꯩꯅꯣꯒꯤ ꯑꯦꯛꯖꯥꯝ ꯑꯆꯥꯎ ꯑꯆꯕ ꯊꯥꯕ꯭ꯔꯅꯦ
ꯍꯣꯏ ꯇꯧꯒꯦ ꯅꯣꯏꯁꯨ
ꯀꯟꯅ ꯍꯅꯥꯒꯗꯕꯅꯤ ꯂꯔꯤ ꯄꯥꯄꯗꯤ
ꯑ
ꯑꯦꯛꯖꯥꯝ ꯑꯆꯧ ꯑꯆꯧꯕ ꯊꯥꯕ꯭ꯔꯣꯅꯦ ꯅꯣꯏꯁꯨ
ꯑꯧ ꯑꯆꯧꯕꯗꯤ ꯊꯥꯗꯦꯗ ꯃꯆꯥ ꯃꯆꯥ ꯈꯛꯇꯅꯦ
ꯑꯝ ꯃꯥꯁꯨ ꯐꯖꯅ ꯍꯣꯠꯅꯗ ꯍꯣꯠꯅꯔꯗꯤ ꯑꯩꯈꯣꯏꯅ ꯃꯥꯏ ꯄꯥꯛꯄ ꯀꯩꯅꯣꯒꯤ ꯃꯥꯏ ꯄꯥꯛꯂꯛꯀꯅꯤꯗ ꯑꯩꯈꯣꯏꯅ ꯀꯣ ꯀꯟꯅ ꯍꯣꯠꯅꯔꯗꯤ
ꯍꯣꯏ ꯍꯣꯏ ꯁꯃꯤ ꯆꯃꯤ
ꯊꯕꯛ ꯍꯣꯅꯕꯁꯨ ꯀꯩꯅꯣꯒꯤꯅꯦꯕ ꯋꯥꯕ ꯋꯥꯕꯅꯦꯕ ꯋꯥꯔꯒ ꯑꯣꯒꯤꯦꯅ ꯂꯧꯒꯗꯕꯅꯤꯕ ꯏꯂꯥꯏ ꯂꯥꯏꯅ ꯂꯧꯕ ꯌꯥꯗꯕꯅꯤꯅ
ꯑꯥ ꯍꯦꯂꯤꯀꯣꯞꯇꯔ ꯃꯈꯣꯟ ꯇꯥꯕ꯭ꯔꯣ
ꯃꯀꯊ ꯃꯈꯟ ꯇꯥꯏ ꯑ ꯑꯩꯈꯣꯏꯗꯣꯝꯃꯁꯨ ꯂꯥꯛꯑꯅꯦ ꯑ ꯆꯠꯈ꯭ꯔꯦ
ꯑꯩ ꯑꯗꯨ ꯑꯗꯨ ꯑꯗꯨ ꯑꯗꯨ ꯀꯨꯞꯇ ꯑꯩ ꯍꯧꯖꯤꯛ ꯂꯥꯛꯑꯦ
ꯑ ꯍꯧꯖꯤꯛ ꯍꯧꯖꯤꯛ ꯂꯥꯛꯄ꯭ꯔꯥ
ꯍꯣꯏ ꯍꯧꯖꯤꯛꯖꯤꯛꯂꯥꯛꯑꯦ
ꯑꯣ ꯑꯗꯨꯗꯤ ꯁꯣꯝ ꯁꯣꯝ ꯔꯣꯝꯗ ꯀꯩꯅꯣꯒꯤ ꯃꯈꯥꯔꯣꯝꯗ ꯂꯦꯟꯅꯤꯡ ꯇꯧꯒꯗꯕ꯭ꯔꯥ
ꯍꯣꯏ ꯂꯦꯟꯗꯤꯡ ꯇꯧꯒꯗꯕꯅꯤ ꯑꯩ ꯉꯥꯏꯍꯥꯛ ꯂꯩꯔꯗꯤ ꯕꯖꯥꯔꯗ ꯊꯣꯛꯑꯅꯤ
ꯑꯁ ꯅꯪꯒꯤ ꯈꯨꯠ ꯎꯏꯅꯦ ꯅꯪꯅ ꯈꯨꯠ ꯁꯨꯃꯥꯏꯅ ꯇꯧꯕꯗꯣ
ꯍꯥꯥ
ꯅꯪꯒꯤ ꯈꯨꯠ ꯎꯑꯦꯕ
ꯑꯣ ꯑꯣ ꯑꯣ ꯑꯩ ꯅꯪ ꯅꯥꯟ ꯈꯕꯅꯦ ꯑꯩꯁꯨ ꯑꯗꯨꯝ ꯑꯩ ꯀꯅꯥ ꯀꯅꯥ ꯂꯩꯕ꯭ꯔꯥꯅ ꯊꯤꯔꯦꯥꯟꯅ ꯅꯪ ꯅꯪ ꯃꯥꯜꯂꯤ